ꯍꯂꯣ ꯆꯝꯁꯤꯕꯨ ꯇꯥꯔꯔꯕꯣ
ꯇꯕꯤ
ꯎꯝ
ꯑꯗꯨ ꯍꯧꯖꯤꯛꯀꯥꯟꯗꯤ ꯑꯥꯐꯇꯔꯅꯨꯟ ꯀꯩꯀꯩꯗ ꯇꯧꯔ ꯂꯩ
ꯉꯁꯤꯗꯤ ꯖꯥ ꯆ ꯂꯩꯃꯅꯕꯤ ꯏꯔꯣ ꯂꯥꯎꯅꯤꯡꯉꯥꯏ ꯗꯣ ꯍꯌꯦꯡꯗꯤ ꯗꯦꯟꯇꯥꯎ ꯆꯠꯅꯤ ꯑꯃꯨꯛ
ꯑꯣ ꯁꯦꯝꯕꯒꯤ ꯆꯦꯛꯀꯞ ꯆꯠꯅꯤꯡꯉꯥꯏ ꯂꯩꯕ ꯊꯕꯛꯕꯨꯗꯤ ꯂꯩꯇꯦꯗ ꯍꯟꯗꯛꯇꯤ ꯑꯗꯨꯟꯁꯨꯗꯂꯦ ꯥꯛ ꯇꯥꯎꯗꯦ ꯀꯣꯏꯗꯤ
ꯑꯗꯨꯅ ꯈ꯭ꯋꯥꯏꯗꯒꯤ ꯈ꯭ꯋꯥꯏꯗꯒꯤ ꯂꯩꯕ ꯅꯨꯡꯉꯥꯏꯕꯁꯤ ꯑꯗꯨꯅꯤ ꯀꯩꯅꯣ
ꯑꯗꯨ ꯑꯣꯏ ꯑꯣꯏꯔꯁꯨ ꯇꯣꯡꯉꯤꯗꯤ ꯑ
ꯇꯥꯅꯤ ꯍꯥꯏ ꯂ ꯦꯇ
ꯂꯥꯏꯔꯤꯛ ꯇꯝꯕꯄ ꯇꯣꯄ ꯏꯁꯇꯦꯖꯇꯅꯤꯅꯦ ꯈ꯭ꯋꯥꯏ ꯅꯩꯔꯤꯕꯁꯦ ꯄ꯭ꯔꯦꯁꯥꯔ ꯌꯥꯎꯗꯣ ꯍꯒꯦ
ꯆꯣꯈꯔꯦ ꯍꯣꯏ
ꯑ
ꯀꯗꯤ ꯂꯗꯤ ꯄꯅꯤ ꯂꯅꯤꯅ
ꯍꯩꯔꯕꯒꯤ ꯑꯣꯏꯔꯝꯈ꯭ꯔꯅꯤ ꯑꯗꯨꯕꯨꯗꯤ
ꯍꯥꯏꯅꯗꯤ ꯏꯟꯖꯥꯡꯒꯨꯝꯕ ꯊꯥꯅꯤꯉꯥꯏ ꯈꯨꯇꯦꯡꯒꯨꯝꯕ ꯂꯧꯥꯎꯈ꯭ꯔꯅꯤ
ꯑꯗꯣ ꯀꯣꯆꯤꯡꯒ ꯑꯃꯠꯇ ꯂꯧꯗ꯭ꯔꯕꯣ ꯂꯧꯔꯝꯗ꯭ꯔꯕꯣ ꯍꯥꯏꯕꯅꯤꯗ ꯑꯗꯨꯦꯕ ꯇꯕ
ꯑꯩꯅ ꯁꯪꯕꯤꯉꯅꯤꯗ ꯂꯥꯏꯔꯁꯨ ꯌꯥꯝ ꯍꯥꯏꯁꯤꯔ ꯂꯥꯎꯔꯁꯨ ꯂꯣꯠꯂꯗꯤ ꯄꯅꯤꯡꯅꯦ ꯑꯩꯈꯣꯏꯒꯤ ꯀꯅꯥꯒ
ꯎꯝ ꯎꯝ ꯑꯗꯣ ꯃꯅꯤꯄꯨꯔꯗꯗꯤ ꯀꯩꯅꯣ
ꯂꯥꯏꯔꯤꯛꯀ ꯄꯥꯅꯤꯡꯗ꯭ꯔꯦ ꯀꯣꯆꯤꯡꯒ ꯂꯧꯅꯤꯡꯗ꯭ꯔꯦꯒ ꯍꯥꯏꯦ ꯕꯤꯖꯤꯅꯦꯁꯃꯦꯟ ꯍꯦꯛꯇ ꯑꯣꯏꯌꯦ ꯍꯥꯏ ꯀꯣ ꯕꯤꯖꯤꯅꯦꯁ ꯋꯤꯃꯦꯟꯒꯨꯝꯕ ꯍꯦꯛ ꯍꯦꯛ ꯑꯣꯏꯈꯠꯂꯛꯄꯅꯤꯀꯣ ꯑꯗꯣ ꯅꯪꯁꯨ ꯑꯣꯏꯈꯠꯂꯁꯤ ꯀꯩꯅꯣ
ꯌꯥꯏ ꯍꯣꯏ ꯏꯁꯅꯒꯤ ꯂꯔꯤꯛ ꯔꯝꯃꯤꯗ ꯏꯖꯝ ꯊꯅꯤꯌꯥ
ꯑꯦ ꯑꯩꯈꯣꯏꯁꯨ ꯄꯥꯗꯦꯕ ꯑꯗꯨꯏꯅꯤ ꯍꯥꯏꯕꯁꯦ ꯍꯧꯖꯤꯛꯀꯤ ꯑꯣꯞꯁꯟꯁꯦ ꯗ꯭ꯔꯤꯛ ꯄꯥꯕꯨ ꯇꯜꯂꯕ ꯀꯣꯆꯤꯡꯒꯨꯝꯕ ꯂꯧꯅꯤꯡꯉꯥꯏꯕꯨ ꯇꯜꯂꯕ ꯑꯗꯨꯗꯤ ꯗꯗꯥꯏꯔꯦ ꯗꯥꯏꯔꯦꯛ ꯕꯤꯖꯤꯅꯦꯁꯃꯦꯟ ꯗꯥꯏ ꯍꯦꯛꯇ ꯑꯣꯟꯈꯠꯂꯛꯑꯦꯕꯀꯣ ꯑꯗꯣ ꯑꯩꯈꯣꯏꯁꯨ ꯑꯣꯡꯈꯠꯂꯁꯦ ꯀꯩꯅꯣ
ꯑꯣꯟꯈꯔꯥ ꯁꯤꯔꯥ ꯈꯪꯗꯦ ꯍꯣꯏ
ꯌꯣꯡꯆꯥꯛ ꯀꯨꯝꯕ ꯌꯣꯟ
ꯑꯁ ꯉꯥꯏ ꯌꯥꯁ ꯀꯩꯊꯦꯜꯒꯤ ꯃꯅꯥꯛꯇ ꯖꯤꯔꯥꯒ ꯁꯥꯄꯣꯟ ꯌꯣꯟꯕ ꯌꯅ ꯌꯣꯟ ꯅ ꯆꯠ ꯀꯁꯦꯗꯥꯛꯇꯗꯦ
ꯑꯥ ꯑꯥ ꯑꯁ ꯆꯨꯝꯃꯤꯅꯦ ꯑꯗꯨꯁꯨ ꯍꯣꯏꯅꯦ ꯑꯗꯨꯁꯨ ꯑꯣꯞꯁꯟ ꯑꯃꯅꯤꯅꯦ
ꯑꯪꯅ ꯑꯣꯗꯤꯀ ꯃꯪꯤꯀꯦ ꯝꯕꯗ ꯍꯥꯄ ꯄꯒ ꯂꯦꯞꯀꯗꯧꯕꯅꯤ
ꯃꯤ ꯑꯗꯨ ꯂꯥꯏꯗꯅ ꯑꯩꯈꯣꯏ ꯎ ꯏꯃꯥꯟꯅꯕ ꯅꯨꯄꯥ ꯑꯃ ꯑꯩꯈꯣꯏꯁꯦ ꯀꯣꯂꯦꯖ ꯀꯥꯃꯤꯟꯅꯔꯝꯕ ꯑꯗ ꯃꯥꯁꯦ ꯒ꯭ꯔꯦꯖꯨꯑꯦꯁꯟ ꯂꯣꯏꯕ ꯀꯥꯟꯗꯣ
ꯑꯣ
ꯄꯥꯔꯠ ꯇꯥꯏꯝ ꯁꯨꯕ ꯍꯧꯔꯦꯕ ꯁꯤꯗ ꯇꯝꯄꯥꯛꯇ ꯂꯩꯔꯒ ꯍꯥꯏꯕ ꯇꯥꯔꯦ ꯑꯗꯣ ꯃꯥꯁꯦ ꯇꯥꯏꯁꯨ ꯍꯧꯕ ꯂꯩꯔꯦ ꯑꯗꯨꯝ ꯌꯥꯔꯛꯇꯕ ꯌꯥꯔꯛꯇꯕ ꯀꯣꯟꯅꯔꯛꯇꯕ ꯍꯥꯏꯗꯤ ꯈꯤꯇꯪ ꯁꯨꯕ ꯃꯐꯝꯁꯨ ꯈꯤꯇꯪ ꯃꯑꯣꯡ ꯇꯥꯗꯕꯗꯣ ꯑꯗꯩ ꯃꯥꯅ ꯀꯥꯔꯝꯕ ꯀꯣꯂꯦꯖꯇꯒꯤ ꯀꯣꯂꯦꯖꯀꯤ ꯀꯦꯟꯇꯤꯟꯗ ꯑꯃꯨꯛ ꯆꯪꯉ ꯃꯥ ꯊꯕꯛ ꯁꯨꯕꯅꯦꯕ ꯑꯁ ꯀꯪꯉꯧ ꯊꯔꯕꯅꯤꯅ ꯕꯣꯔꯥꯒꯨꯝꯕ ꯉꯧꯊꯔꯒ ꯂꯩꯕꯅꯤꯅ ꯐꯗꯤ ꯐꯩꯌꯦꯕ ꯊꯕꯛꯇꯨꯕꯨꯗꯤ ꯂꯣꯏꯅ ꯁꯨꯒꯗꯧꯕꯅꯤꯗꯅꯀꯣ ꯐ꯭ꯔꯤ ꯂꯩꯕꯗꯤ ꯌꯥꯗꯦꯗꯅ ꯑꯗ ꯏꯁꯇꯨꯗꯦꯟꯁꯤꯡꯗ ꯨꯅꯤꯌꯔ ꯨꯅꯤꯌꯔ ꯇꯃꯟꯕꯒꯤ ꯑꯃꯗ ꯇꯪꯉꯝꯗ꯭ꯔꯦꯅ ꯊꯥ ꯃꯔꯤ ꯃꯉꯥ ꯂꯩꯔ ꯑꯃꯨꯛ ꯇꯣꯛꯈꯤꯕꯀꯣ ꯑꯗ ꯖꯅꯤꯌꯥ ꯑꯃ ꯂꯥꯛꯑꯒ ꯍꯥꯏ ꯑꯁ ꯑꯁꯤ ꯑꯣꯏꯔꯕ ꯃꯥꯜꯂꯦ ꯕꯤ ꯕꯤ ꯑꯦ ꯇꯝꯕꯒꯤ
ꯑꯥ
ꯑꯥꯎꯠꯀꯝꯁꯦ ꯕꯤꯕꯤ ꯑꯦ ꯇꯝꯔꯨꯕꯒꯤ ꯁꯤ ꯑꯣꯏꯔꯣ ꯃꯥꯜꯂꯤꯛꯣꯅ ꯍꯥꯏ
ꯎ
ꯁꯥꯊꯤꯕ ꯋꯥꯔꯤꯅꯤꯗ ꯃꯁꯥꯒꯤ ꯀꯣꯂꯦꯖꯀꯤ ꯀꯦꯟꯇꯤꯟꯗ ꯑꯃꯨꯛꯀ ꯑꯟꯑꯣꯗꯤꯕꯜ ꯃꯁꯥꯒꯤ ꯀꯣꯂꯦꯖꯀꯤ ꯀꯦꯟꯇꯤꯟꯗ ꯑꯃꯨꯛ ꯆꯪꯉꯒ ꯀꯥꯡꯍꯧꯒꯨꯝꯕ ꯕꯣꯔꯥꯒꯨꯝꯕ ꯌꯣꯜꯂꯦꯕ ꯑꯩꯈꯣꯏꯒꯤ ꯀꯣꯂꯦꯖꯇ
ꯍꯣꯏ ꯏꯁꯨ ꯑ ꯆꯣꯕꯁ ꯁꯦꯝ ꯇꯦ ꯁꯤꯔ ꯈꯪꯗꯦꯗ ꯃꯤ ꯂꯥꯎꯒꯗ꯭ꯔꯥ ꯃꯣꯏꯗꯣꯂꯁ ꯑꯗꯨ ꯇ ꯌꯥꯝ ꯆꯠꯇꯣ
ꯑꯆꯥ ꯅꯣꯏ ꯀꯣꯂꯦꯁꯒ꯭ꯔꯝꯅꯣ ꯍꯅ
ꯑꯁꯤ ꯑꯁꯤꯗ ꯑꯥꯂꯨ ꯇꯣꯞꯁꯦ ꯈ꯭ꯋꯥꯏꯗꯒꯤ ꯃꯃꯤꯡ ꯆꯠꯄꯁꯦ ꯀꯔꯤ ꯀꯣꯂ ꯊꯀꯣ
ꯑꯟꯑꯣꯗꯤꯕꯜ ꯁ ꯑꯩ ꯑꯗꯨ ꯐꯥꯎꯗꯤ ꯍꯥꯏꯕ ꯉꯝꯈꯤꯗ꯭ꯔꯦꯍꯦ
ꯋꯥꯏ ꯆꯄꯗꯤ ꯑꯩꯈꯣꯏ ꯀꯂꯠꯅꯦꯗ ꯑꯅꯦꯗ
ꯅꯣꯏ ꯀꯣꯂꯦꯖꯅ ꯈ꯭ꯋꯥꯏꯗꯒꯤ ꯃꯃꯤꯡ ꯆꯠꯂꯦ ꯍꯥꯏꯕ
ꯍꯜꯂꯨ ꯆ ꯑꯣꯞꯗ ꯃ ꯌꯦ ꯇ ꯀꯦꯅꯥ ꯌꯥꯝ ꯍꯥꯎꯋꯦꯅ ꯑꯂꯨ ꯆꯧꯅꯤ ꯕꯤꯦꯝ ꯑꯔ ꯀꯇꯤꯟ ꯑ ꯆꯣꯂꯣ ꯌꯥꯝ ꯍꯥꯎꯋꯦ ꯌꯥꯝ ꯍꯥꯎꯋꯦ ꯍꯥꯏꯕꯅꯦ ꯃꯤꯅ
ꯑ ꯑꯆꯥ ꯑꯆꯥ
ꯆꯔꯝ ꯌꯦꯗꯥꯅꯁꯨꯣ
ꯑꯗꯨꯐꯥꯎꯗꯤ ꯇꯥꯔꯝꯗ꯭ꯔꯦ ꯅꯣꯏꯁꯦ ꯒ꯭ꯔꯦꯖꯨꯌꯦꯁꯟ ꯒ꯭ꯔꯦꯖꯨꯑꯦꯁꯟ ꯂꯣꯏꯕꯁꯦ ꯀꯌꯥ ꯀꯌꯥꯃꯨꯛ ꯀꯨꯏꯈ꯭ꯔꯕ
ꯂꯥꯁꯌꯥ
ꯂꯥꯁ ꯏꯌꯥꯔ ꯂꯣꯏ ꯍꯥꯏꯕꯗꯨꯣ ꯅꯪꯅꯦꯀꯣ ꯂꯥꯁ ꯏꯌꯥꯔ ꯂꯣꯏꯕ ꯀꯥꯡꯕꯨꯗꯨꯅꯦꯕ ꯑꯣꯀꯦ ꯑꯣꯀꯦ ꯗꯦ ꯃꯥꯔꯁ ꯀꯌꯥ ꯂꯨꯆꯕ ꯐꯥꯎꯗꯦ ꯀꯥꯟꯊꯣꯛꯈ꯭ꯔꯕ ꯃꯥꯜꯂꯦꯦ
ꯇꯥꯔ ꯆꯥꯠꯂꯅꯃ
ꯎꯝ ꯎꯝ ꯇ꯭ꯔꯥꯏ ꯇꯧꯕ ꯌꯥꯏ ꯎꯝ
ꯀ ꯍꯥꯏꯕꯅꯦ ꯃꯄꯥꯟ ꯃꯄꯥꯟꯗꯁꯨ ꯑꯗꯨꯝ ꯌꯥꯝ ꯁꯅꯂꯥꯏꯌꯦꯅ ꯐꯟꯕꯤꯒꯤ ꯐꯗꯣ
ꯎꯝ
ꯏꯗꯗꯤ ꯍꯥꯎ ꯇꯅꯤꯅꯦ ꯁꯥꯏꯟꯁ ꯀꯇꯤꯟ ꯔꯤꯁꯤ ꯌꯥꯝ ꯍꯥꯥꯎꯔꯗ ꯑꯗꯨ ꯁꯣꯞ ꯍꯥꯥꯛꯇꯅꯁꯤꯗ ꯂꯥꯏꯅ ꯍꯥꯎꯥꯎꯗ ꯁꯥꯏꯟꯁꯗꯁꯨ
ꯑꯍ ꯑꯩꯈꯣꯏꯒꯤ ꯀꯩꯅꯣ ꯀꯣꯃꯥꯔꯁꯀꯤꯗꯗꯤ ꯑꯗꯨꯝ ꯆꯥꯡ ꯑꯃꯗꯗꯤ ꯑꯃꯨꯛ ꯑꯣꯏꯕꯒꯤ ꯐꯕ ꯐꯩ ꯄꯔꯥꯊꯥꯒꯨꯝꯕꯀꯣ ꯀꯩꯀꯥ ꯇꯧꯕꯗꯣ ꯎꯝ
ꯑꯩꯒꯤꯗꯤꯄꯔ ꯊꯥ ꯌꯥꯝ ꯍꯥꯎꯋꯦ ꯃꯤ ꯈꯔ ꯈ ꯊꯥ ꯄꯥꯝꯗꯕ ꯌꯥꯎꯦꯅ
ꯎꯝ ꯎꯝ
ꯁꯥ ꯌꯥꯝ ꯐꯥꯎꯋꯦ ꯑꯩꯕꯨꯁꯨ
ꯑꯗꯨ ꯅꯣꯏ ꯅꯪ ꯀꯥꯔꯛꯄ ꯀꯥꯟꯗ ꯀꯩꯅꯣ ꯁꯦꯀꯦꯇ꯭ꯔꯤꯒꯨꯝꯕ ꯀꯩꯀꯥ ꯑꯗꯨ ꯑꯗꯥ ꯑꯃꯠꯇ ꯑꯣꯏꯔꯝꯗꯕ꯭ꯔꯣ
ꯀꯦꯗ ꯍꯣꯣꯏ ꯎꯝ
ꯑꯗꯣ ꯏꯁꯄꯣꯔꯠꯁ ꯃꯤꯠꯀꯨꯝꯕ ꯑꯗꯨꯒꯨꯝꯕꯗꯤ ꯀꯩꯀꯥ ꯌꯥꯎꯗ꯭ꯔꯣ
ꯍꯠ ꯇꯃꯗꯤ ꯌꯥꯎꯗꯤ ꯌꯥꯎꯗꯥ
ꯁꯥꯟꯅꯕ ꯌꯥꯎꯕ꯭ꯔꯥ ꯌꯦꯡꯕ ꯆꯠꯄ꯭ꯔꯥ
ꯃꯔꯥꯡ ꯃꯔꯥꯡ ꯀ ꯁꯥꯟꯕꯁꯨ ꯌꯥꯎꯔꯦ
ꯎꯝ ꯎꯝ
ꯌꯦꯟꯅ ꯄꯨꯨꯔꯠꯇꯇꯂꯦ
ꯎꯝ ꯎꯝ ꯑꯗꯨ ꯑꯦꯛꯖꯤꯀ꯭ꯌꯨꯇꯤꯞ ꯀꯨꯝꯕ ꯅꯣꯏꯒꯤ ꯀꯩꯅꯣ ꯁꯦꯀꯦꯇꯔꯤꯒꯨꯝꯕ ꯑꯗꯨꯒꯨꯝꯕꯁꯤꯡꯗꯤ ꯑꯗꯨꯝ ꯈꯪꯗꯤ ꯈꯪꯕ꯭ꯔꯣ ꯈꯪꯗꯤ ꯈꯪꯅꯕ꯭ꯔꯣ ꯑꯗꯨꯝ
ꯆꯉꯗ ꯍꯣꯏ ꯉꯥꯏꯌꯣ ꯁꯤ ꯅꯣꯏꯒꯤ ꯁꯤ ꯂꯣꯏꯛꯇ ꯎꯄꯨꯏ ꯂꯨ ꯈꯣꯏꯗ ꯐꯪꯉꯅꯤꯅꯅ
ꯍꯣꯏ ꯍꯣꯏ ꯍꯣꯏ
ꯑ ꯍꯣꯏ ꯀꯦꯔ ꯑꯃꯣꯏꯕꯨꯣ
ꯑꯗꯨ ꯑꯩꯈꯣꯏꯒꯤ ꯚꯦꯖꯅꯦꯕꯀꯣ ꯅꯪꯁꯦ
ꯎꯝ
ꯑ ꯑꯣꯀꯦ ꯟꯇꯥꯔꯦ ꯀꯟꯇꯥꯔꯦ
ꯍꯥꯏꯣꯏꯗꯤ ꯑꯗꯨꯝ ꯄꯨꯟꯅꯃꯦ ꯅꯪꯁꯨ ꯍꯪꯉꯝꯕ ꯌꯥꯏꯌꯦꯅꯥꯛꯄꯗꯤ
ꯑꯍ
ꯍꯥ ꯈꯪꯅꯗꯅꯤꯅ
ꯈꯪꯉꯝꯒꯗꯧ ꯃꯥꯜꯂꯦꯗ ꯈꯪꯂꯝꯝꯕ ꯌꯥꯏꯗ ꯄꯨꯨꯂꯨ ꯈ ꯑꯩ ꯑꯗꯨ ꯑꯗꯥ ꯄꯨꯜꯂꯦ ꯍꯥꯏꯔꯗꯤꯀꯣ
ꯑ
ꯑꯗꯨꯝ ꯈꯪꯉꯝꯒꯅꯤ
ꯅꯪ ꯈꯪꯗ꯭ꯔꯁꯨ ꯑꯩ ꯈꯪꯅꯤꯉꯥꯏ ꯃꯥꯟꯕ
ꯈꯪꯒꯗꯧ ꯃꯥꯜꯂꯦ ꯑꯩꯅ ꯈꯟꯕꯗ
ꯎ ꯊꯃꯦꯈꯣꯏꯁ
ꯑꯗ ꯍꯥꯟꯅ ꯑꯥꯔ ꯁꯤ ꯌꯨ ꯑꯣ ꯑꯥꯏꯒꯨꯝꯕꯈꯣꯏꯒꯤꯗꯤ ꯑꯥ ꯆꯠꯀꯦ ꯆꯠꯂꯝꯗ꯭ꯔꯣ꯫ ꯁ꯭ꯄꯣꯔꯠꯁ ꯀꯨꯝꯕ ꯀꯩꯀꯥ ꯌꯥꯎꯔꯝꯗ꯭ꯔꯥ ꯅ ꯅ ꯑꯥꯔꯠꯁ꯫ ꯁꯤ ꯑꯣ ꯑꯥꯏ ꯑꯥꯔ ꯁꯤ ꯑꯣ ꯑꯥꯏ꯫ ꯑꯈꯣꯏ꯫
ꯍꯣꯏ ꯍꯣꯏ ꯆꯠꯂ
ꯎꯝ ꯁꯦꯀꯦꯟ ꯃꯥꯔꯛꯀꯨꯝꯕꯗꯒ ꯇꯧꯕꯗꯣ
ꯎꯝ ꯆꯥꯠꯇ ꯆꯠꯇꯨꯔꯗ ꯑꯅꯤ ꯍꯔꯥꯛ ꯇꯥꯎꯕꯒꯨꯝ ꯇꯧꯏꯤꯀꯣ ꯑꯩꯈꯣꯏꯅ
ꯀꯦꯟꯃꯥꯔꯗ ꯑꯃꯈꯛꯇꯪ ꯑꯣꯏꯔꯝꯕ ꯃꯥꯜꯂꯦ ꯑꯩ ꯈꯪꯕ ꯑꯩ ꯁꯦꯀꯦꯟꯒꯤꯗꯨꯗꯤ ꯑꯩ ꯈꯪꯗ꯭ꯔꯦ ꯑꯃꯛ ꯎꯝ ꯑ ꯁꯦꯀꯦꯟ ꯃꯥꯔꯠꯕꯒꯤ ꯦ
ꯁꯤꯇꯦ ꯃꯥꯔ ꯇꯃꯦ ꯑ ꯂꯝꯄꯥꯛꯇ ꯃꯔꯛ ꯇꯧꯋꯦ ꯑꯩꯈꯣꯏ ꯑ ꯊꯥꯔꯠ ꯏꯌꯥꯔ ꯀꯥꯕ ꯃꯇꯝꯗꯅ ꯂꯩꯇꯕ
ꯎꯝ ꯎꯝ
ꯑꯈꯣꯏ ꯇꯣ ꯁꯤ ꯐ꯭ꯔꯕ꯭ꯔ ꯈꯪꯗꯗ ꯎ
ꯁꯤꯈ꯭ꯔꯕꯨꯗꯤ ꯅꯠꯇꯦꯗ ꯑꯗꯣ ꯑ ꯀꯩꯅꯣꯗ ꯑꯩꯈꯣꯏꯒꯤ ꯂꯤꯗꯔ ꯑꯣꯏꯅꯤꯡꯕꯁꯤꯡ ꯁꯦꯀꯦꯇ꯭ꯔꯤ ꯑꯣꯏꯒꯦ ꯇꯧꯕ ꯁꯤꯡꯁꯦ ꯈꯤꯇꯪ
ꯀꯟꯐ꯭ꯂꯤꯛ ꯌꯥꯝ ꯊꯣꯛꯀꯜꯂꯦ ꯀꯩꯗꯧꯕꯒꯤꯔꯣ ꯈꯪꯗꯦ ꯍꯥꯟꯅ ꯑꯩ ꯁꯦꯀꯦꯟ ꯃꯥꯔꯛꯀꯤꯗ ꯇꯧꯔꯝꯕ ꯀꯥꯟꯗ ꯀꯣ ꯀꯟꯚꯦꯅꯔ ꯑꯣꯏꯔꯝꯕꯅꯦꯕ ꯁ ꯍꯦꯟ ꯃꯥꯔꯒꯤꯦ ꯇꯧꯕ ꯃꯇꯝꯗꯣ ꯑꯗꯨꯗꯣ ꯎꯝ ꯑꯗꯨꯗ ꯑꯩꯅ ꯀꯣ ꯀꯟꯚꯦꯅꯔ ꯑꯣꯏꯔꯔꯝꯕꯒꯤ ꯇꯝꯅꯦꯕ ꯑꯗꯨꯗꯨꯅ ꯑꯗꯨꯁꯨ ꯑꯩꯈꯣꯏꯒꯤ ꯖꯍꯥꯠꯁꯦ ꯈꯤꯇꯪ ꯌꯨꯅꯤꯇꯤꯗꯤ ꯋꯥꯠꯂꯦ ꯌꯥꯝꯅ ꯑꯩꯈꯣꯏ ꯃꯔꯛꯇꯁꯨ ꯀꯣ ꯀꯝꯐ꯭ꯂꯤꯛ ꯌꯥꯝ ꯊꯣꯛꯀꯟꯕ
ꯏ꯭ꯔꯣꯛ ꯀꯨꯝꯕꯗꯁꯨ ꯑꯗꯨꯝ ꯈꯠꯅꯔꯒ ꯂꯩꯗ ꯑ ꯑꯩꯣꯏ ꯊꯣꯅ ꯍꯥꯗꯤ꯫ ꯇꯨ ꯊꯥꯎꯖꯟ ꯇ꯭ꯋꯦꯟꯇꯤ ꯐꯥꯏꯚꯇ ꯑꯣꯏꯔꯝꯅꯤ ꯑꯗꯨ
ꯑꯩꯈꯣꯏꯒꯤ ꯁꯦꯀꯦꯇꯔꯤ ꯃꯔꯛ ꯑ ꯀꯣ ꯃꯣꯏꯁꯦ ꯑꯗꯨꯝ ꯈꯠꯅꯔꯒ ꯊꯣꯛꯂꯛꯑꯦ ꯀꯩꯒꯤꯅꯣ ꯈꯪꯗꯦ ꯑꯗꯨ ꯍꯥꯏꯕꯗꯤ ꯑꯦꯛꯁꯄꯤꯔꯤꯌꯦꯟꯁꯅ ꯍꯦꯟꯅ ꯈꯟꯗꯣꯛꯄ ꯌꯥꯏꯗꯅ
ꯍꯣꯏ
ꯈꯤꯇꯪ ꯈꯟꯗꯣꯛꯄ ꯍꯩꯇꯕ ꯑꯩꯈꯣꯏꯁꯦ ꯈꯪꯍꯧꯔꯒ ꯂꯣꯏꯔꯦ ꯑꯗꯨꯝ ꯇꯝꯍꯧꯔꯒ ꯂꯣꯏꯔꯦ ꯍꯥꯏꯕꯗꯨ ꯅꯠꯇꯄꯤ ꯀꯣ ꯑꯩ ꯑꯩꯅ ꯑꯩꯅ ꯀꯟꯕ ꯍꯦꯜꯂꯦ ꯍꯥꯏꯕꯒꯤ ꯀꯤ ꯋꯥꯈꯜ ꯈꯔ ꯂꯩꯕꯀꯣ ꯎ ꯑꯗꯨꯒꯤ ꯑꯗꯨ ꯑꯩꯈꯣꯏꯁꯦ ꯋꯥꯈꯜ ꯃꯥꯟꯅꯕꯗꯤ ꯌꯥꯝꯅ ꯋꯥꯠꯂꯤꯕ ꯆꯍꯤ ꯑꯃꯒꯨꯝꯕ ꯑꯗꯨꯝ ꯇꯧꯔꯛꯄ ꯀꯥꯟꯗ ꯇꯤ ꯑꯦꯁ ꯌꯨꯒꯤ ꯇꯤ ꯑꯦꯁ ꯌꯨꯒꯤꯁꯨ ꯁꯦꯀꯦꯇ꯭ꯔꯤ ꯑꯃ ꯑꯣꯏꯕ ꯑꯗꯨꯒ ꯑꯥꯔ ꯁꯤ ꯑꯣ ꯑꯥꯏꯁꯨ ꯑꯃꯨꯛ ꯑꯣꯏꯔꯝꯕ ꯑꯗꯨꯃꯥꯏꯅ ꯑꯗꯨꯝ ꯁꯦꯀꯦꯇ꯭ꯔꯤ ꯑꯗꯨꯝ ꯆꯍꯤꯗꯣ ꯑꯗꯨꯝ ꯑꯦꯕ꯭ꯔꯤ ꯏꯔ ꯑꯣꯏꯔ ꯇꯧꯋꯦꯕꯀꯣ ꯑꯩꯕꯨꯗꯤ ꯍꯣꯏ ꯏꯃꯥꯟꯅꯕꯁꯤꯡ ꯄꯨꯟꯕꯒꯤꯀꯣ ꯎꯝ ꯍꯣꯏ ꯎꯗꯤ ꯎꯔꯝꯈ꯭ꯔꯅꯤ
ꯎꯝ
ꯑ ꯆꯦꯁ ꯌꯨꯒꯤꯁꯨ ꯑꯗꯨꯗꯒꯤ ꯑꯦꯛꯁꯋꯤꯒꯤꯁꯨ ꯑꯗꯨꯗꯣ ꯑꯗꯨꯝ ꯄꯨꯜꯂꯒ ꯇꯧꯔꯛꯄꯅꯤꯅꯀꯣ ꯑꯗꯨꯗ ꯑꯦꯛꯁꯄꯤꯔꯤꯌꯦꯟꯁ ꯅꯦꯕ ꯑꯩꯈꯣꯏꯅ ꯗꯔꯀꯥꯔ ꯑꯣꯏꯕꯗꯤ ꯑꯗꯨꯕꯨ ꯑꯦꯛꯁꯄꯤꯔꯤꯌꯦꯟꯁ ꯂꯧꯅꯤꯡꯉꯥꯏ ꯍꯥꯏꯅ ꯈꯟꯗꯕꯤꯗ ꯎꯝ ꯃꯁꯜ ꯄꯋꯥꯔ ꯍꯥꯏꯅ ꯄꯨꯊꯣꯛꯀꯦ ꯇꯧꯕꯒꯤ ꯋꯥꯈꯜ ꯈꯔ ꯌꯥꯎꯔꯤꯕꯀꯣ ꯈꯣꯏ ꯀ ꯌꯥꯁ ꯑꯗꯨꯗꯣ ꯑꯃꯔꯣꯝ ꯍꯥꯏꯔꯗꯤ ꯌꯥꯝ ꯄꯪꯕ ꯑꯃꯅꯦꯕ
ꯅꯥ ꯑꯁ ꯍꯗꯥꯛꯒꯦ ꯀꯣꯏꯒꯦ ꯀꯟꯚꯦꯅꯔ ꯑꯩꯈꯣꯏꯒꯦ ꯑꯟꯏꯟꯇꯦꯜꯂꯤꯖꯦꯕꯜ